ꯑꯦ
ꯃꯃ ꯁꯤꯔꯦ
ꯋꯥꯕ꯭ꯔꯥ ꯑꯉꯥꯡ ꯃꯌꯥꯝ ꯁꯤꯦꯟꯅꯕꯗꯣ
ꯑꯁ ꯋꯥꯏꯍꯤ ꯃꯦꯝ ꯃꯃꯅ ꯃꯃꯅꯝ ꯑꯁ
ꯑꯃꯅ ꯃꯤꯁ ꯃꯤꯆ ꯋꯥ ꯍ ꯄꯤꯂ ꯀꯧ ꯃꯥꯜꯂꯦ ꯅꯪꯒꯤꯁꯦ ꯑꯩ
ꯄꯦꯂꯥꯋꯥ
ꯍꯣꯅꯥꯕ ꯀꯟꯁꯦ ꯍꯅꯥ ꯀꯟꯗ꯭ꯔꯗꯤ ꯀꯃꯥꯏ ꯅꯨꯡꯉꯥꯏꯗꯣꯔꯤꯒꯦ
ꯄꯖꯥꯅꯤꯀꯣ
ꯑꯗꯨꯒ ꯑꯉꯥꯡ ꯀꯁꯟꯅ ꯍꯧꯁꯦ ꯋꯥꯕꯅꯤ ꯑꯆꯧꯕ ꯇꯥꯛꯀꯤꯅ ꯐꯕꯅꯦ
ꯐꯠꯇꯕꯒꯤ ꯑꯗꯨꯝ ꯄꯦꯔꯠ ꯃꯉꯥꯗꯨꯃꯛ ꯂꯣꯏ ꯂꯧꯔꯛꯑꯦꯕ ꯈꯪꯕ꯭ꯔꯥ ꯑꯗꯨꯗꯨꯅ ꯌꯥꯝ ꯋꯥꯏꯑꯕ
ꯑꯪꯀꯀꯩ ꯇꯥꯝꯃꯕ ꯉꯥꯡꯅꯁꯦ
ꯑ ꯃꯣꯏꯗꯣ ꯀꯩ ꯍꯥꯏꯅꯤ ꯑꯉꯥꯡꯗꯨ ꯌꯥꯝꯗꯕꯒꯤ ꯀ꯭ꯂꯥꯁ ꯑꯅꯤ ꯄꯨꯟꯁꯤꯜꯂꯒ ꯔꯨꯝ ꯑꯃꯇꯪꯗ ꯐꯝꯍꯜꯂꯦꯕ ꯑꯗ ꯀ꯭ꯂꯥꯁ ꯅꯔꯖꯔꯤꯒ ꯀꯦ ꯖꯤꯒ ꯐꯝꯅꯩꯑꯕ ꯍꯥꯏꯗꯤ ꯔꯣ ꯔꯣꯗꯤ ꯑꯣꯏꯔꯀꯥꯟꯗ ꯑ ꯑꯅꯤꯗꯣ ꯄꯨꯟꯅ ꯑꯃꯨꯛ ꯇꯥꯛꯃꯤꯟꯅꯔꯦ ꯑꯗ ꯃꯣꯏꯒꯤꯅ ꯑꯃꯨꯛ ꯕꯣꯏ ꯕꯣꯏꯗꯨꯗ ꯏꯔ ꯏꯔꯝꯕꯁꯤꯡꯗꯣ ꯃꯈꯥ ꯆꯠꯊꯕꯅꯦꯕ ꯍꯥꯟꯅ ꯇꯧꯔꯝꯕꯁꯤꯡꯗꯣ ꯈꯔ ꯑꯃꯅ ꯑꯦ ꯕꯤ ꯁꯤ ꯇꯧꯕ ꯌꯥꯎꯔꯦ ꯈꯔ ꯑꯃꯅ ꯋꯥꯟ ꯇꯨ ꯊ꯭ꯔꯤ ꯇꯧꯕ ꯌꯥꯎ
ꯇꯧꯕ ꯌꯥꯎꯔꯦ ꯎꯝ
ꯑꯗꯨꯃꯥꯏꯅ ꯇꯧꯔꯝꯃꯦ ꯑꯗꯨꯗꯨꯒ ꯑꯁ ꯈꯪꯗꯦꯗ ꯋꯥꯏ
ꯍꯣꯏ ꯅꯣꯡ ꯅꯨꯡꯁꯤꯠ ꯇꯧꯗꯣꯏꯔ ꯈꯪꯗꯦꯕ ꯉꯁꯥꯏꯗꯒꯤ ꯗꯣꯡ ꯗꯥꯡ ꯗꯣꯡꯗꯥꯡ ꯇꯧꯂꯩ ꯅꯨꯡꯁꯤꯠ ꯌꯥꯝ ꯁꯤꯟꯂꯤ ꯉꯁꯥꯏꯗꯩ
ꯐꯔꯤꯅꯦ ꯅꯨꯡꯁꯤꯠ ꯁꯦꯠꯂꯤꯁꯦ ꯁꯥꯏ ꯈꯨꯠꯁꯥꯁꯤꯒ
ꯁꯥꯗꯦ ꯁꯤꯗꯅ ꯉꯁꯥꯏ ꯑꯌꯨꯛꯗꯅ ꯈꯌꯥꯛꯅꯈꯩ ꯁꯥꯔꯝꯃꯦ ꯍꯧꯖꯤꯛꯅ ꯅꯣꯡꯃꯪꯕꯒ ꯅꯨꯡꯁꯤ ꯀꯟꯅ ꯁꯤꯠꯂ ꯂꯩ ꯐꯤꯒꯤ ꯁꯨꯒꯦ ꯇꯧꯕꯅꯤ
ꯎꯝ
ꯐꯤ ꯁꯨꯒꯦ ꯈꯜꯂꯝꯕꯅꯦ
ꯈꯣꯏꯁꯤꯗ ꯅꯨꯡꯁꯥ ꯁꯥꯔꯤꯌꯦ
ꯑꯩꯈꯣꯏ ꯁꯤꯗ ꯅꯨꯡꯁꯥ ꯁꯥꯗ꯭ꯔꯦ ꯅꯣꯡꯃꯪꯉꯒ ꯅꯣꯡꯃꯪꯉꯒ ꯂꯩꯒꯦ ꯅꯨꯡꯁꯤꯠꯁ ꯀꯟ
ꯎꯝ
ꯉꯁꯥꯏ ꯆꯥꯛꯆꯥ ꯆꯥꯛꯆꯥꯥꯔ ꯆꯠꯄ꯭ꯔꯣ
ꯆꯥꯛ ꯆꯥꯗꯕꯤꯗ ꯆꯠꯂꯦ ꯑꯗꯨꯒ ꯑꯩꯒꯤ ꯏꯃꯥꯟꯅꯕꯤꯗꯣ ꯃꯣꯏꯗꯤ ꯇꯤꯐꯤꯟ ꯄꯨꯔꯛꯑꯦꯕꯀꯣ
ꯎꯝ ꯅꯪ ꯃꯤꯒꯤ ꯇꯤꯐꯤꯟꯗꯒꯤ ꯅꯪꯗꯤ ꯃꯤꯒꯤ ꯐꯤꯟꯗꯒꯤ ꯈꯦꯠꯂ ꯆꯥꯔꯦ ꯑꯗꯨꯗꯤ
ꯍꯣꯏ ꯍꯣꯁꯇꯦꯜꯗ ꯆꯪꯉꯀꯥꯟꯗ ꯆꯥꯔꯦ ꯃꯣꯏ ꯕꯣꫪꯗꯤꯡ ꯂꯩꯌꯦꯕ ꯃꯣꯏ ꯕꯣꫪꯗꯤꯡ ꯄꯤꯡ ꯂꯩꯔꯕ
ꯎꯝ
ꯕꯣꯔꯗꯤꯡꯒꯤ ꯁꯦꯟꯅꯕ ꯃꯤꯗꯣ ꯋꯥꫪꯗꯦꯟꯗꯣ ꯑꯗꯨꯁꯨ ꯑꯣꯖꯥ ꯑꯣꯏꯌꯦꯕꯀꯣ
ꯎꯝ
ꯑꯗꯨꯒ ꯇꯧꯔꯒ ꯑꯩꯈꯣꯏ ꯑꯅꯤꯒ ꯃꯤꯡ ꯃꯥꯟꯅꯕ ꯑꯃꯁꯨ ꯌꯥꯎꯔꯝꯃꯦꯕ
ꯑꯣ ꯌꯦꯡꯖꯦ ꯃꯔꯥꯡ ꯀꯥꯏ ꯋꯥꯔꯤꯅꯤ
ꯍꯣꯏ ꯑꯗꯨꯗꯨꯒ ꯇꯧꯔꯒ ꯑꯩꯈꯣꯏ ꯃꯔꯤꯗ ꯆꯥꯔꯦ ꯕ꯭ꯔꯦꯛꯇ
ꯎꯝ
ꯑꯗꯨꯗꯨꯒ ꯑꯃꯨꯛ ꯀ꯭ꯂꯥꯁ ꯑꯅꯤꯃꯨꯛ ꯇꯧꯔꯦ ꯕ꯭ꯔꯦꯛ ꯃꯇꯨꯡꯗ ꯀ꯭ꯂꯥꯁ ꯃꯉꯥ ꯄꯨꯟꯅ ꯕ꯭ꯔꯦꯛ ꯃꯃꯥꯡꯗ ꯑꯍꯨꯝ ꯕ꯭ꯔꯦꯛ ꯃꯇꯨꯡꯗ ꯑꯅꯤ